ꯑꯣ ꯅꯨꯡꯉꯥꯏꯔꯤꯔꯤꯕꯣ
ꯅꯨꯡꯉꯥꯏꯔꯤ
ꯑꯣ ꯁꯥꯕꯁꯦ ꯀꯔꯤ ꯀꯔꯤ ꯃꯊꯦꯅ ꯑꯣꯏꯅ ꯆꯥꯔꯤꯒꯦ
ꯑꯩꯈꯣꯏꯗꯤ ꯁꯥꯕꯩ ꯆꯥꯛ ꯆꯥꯗ꯭ꯔꯦ
ꯑꯣ ꯑꯣ
ꯀꯥꯡꯁꯣꯏꯒꯨꯝꯕ ꯑꯣꯏꯅ ꯍꯣꯠꯅꯔꯦ
ꯑ ꯅꯣꯏꯗꯤ
ꯑꯩꯈꯣꯏꯁꯨ ꯑꯗꯨꯝ ꯀꯥꯡꯁꯣꯏꯒꯨꯝꯕ ꯑꯣꯏꯅ ꯑꯌꯥꯝꯕ ꯑꯣꯏꯅ ꯆꯥꯔꯦꯗ ꯀꯥꯡꯁꯣꯏꯁꯦ ꯑꯗꯨꯝ ꯆꯝꯅ ꯑꯗꯨꯝ ꯊꯣꯡꯉꯦ
ꯆꯝꯅ ꯊꯣꯡꯕ ꯍꯥꯏꯁꯦ ꯀꯃꯥꯏꯅ ꯇꯧꯒꯦꯕ ꯃꯥꯏꯒꯤ
ꯆꯝꯅ ꯉꯥꯔꯤꯃꯨꯅꯤꯒ ꯀꯩꯝꯇ ꯍꯥꯞꯇꯕꯤ ꯑꯗꯨꯝ ꯆꯝꯅ ꯑꯗꯨꯝ ꯆꯥꯔꯦ ꯁꯥꯕꯅꯤꯅ ꯈꯔ ꯎꯝ ꯁꯨꯝ ꯆꯝꯅ ꯆꯥꯕꯁꯤꯅ ꯐꯔꯦꯅ
ꯑꯣ ꯉꯥꯔꯤ ꯍꯥꯞꯇ꯭ꯔꯤꯅ ꯀꯩꯒꯤꯦ
ꯍꯥꯞꯇ꯭ꯔꯤꯁꯦ ꯁꯨꯝ ꯆꯝꯅ ꯁꯨꯝ ꯆꯥꯔꯒꯦꯅ ꯏꯁꯥꯅ ꯏꯔꯨꯁꯦ ꯁꯨꯝ ꯅꯨꯡꯉꯥꯏꯅꯕꯅꯦꯅ ꯑ
ꯀꯥꯡꯁꯣꯏꯗꯤ ꯉꯥꯔꯤ ꯍꯥꯞꯄ ꯅꯠꯇ꯭ꯔꯣ ꯍꯥꯎꯋꯏꯗ
ꯅꯗꯤ ꯍꯥꯎꯕꯅꯤ
ꯑ
ꯉꯁꯤꯒꯤ ꯀꯩꯀꯩ ꯃꯊꯦꯜ ꯆꯥꯔꯒꯦ
ꯑꯩꯈꯣꯏꯁꯨ ꯀꯥꯡ ꯁꯣꯏ ꯆꯥꯏ
ꯑꯣ ꯍꯥꯎꯔꯦ
ꯍꯥꯎꯔꯦ ꯆꯥꯔꯕꯅꯤꯅ ꯍꯥꯎꯔꯦ
ꯑꯣ ꯐꯔꯦꯅꯦ
ꯑ ꯎ
ꯍꯧꯖꯤꯛ ꯑꯦꯝ ꯌꯨꯗ ꯂꯩꯕꯗꯨꯕꯨ ꯅꯨꯡꯉꯥꯏꯔꯤꯕꯣ ꯀꯃꯥꯏ ꯀꯃꯥꯏꯅ ꯇꯧꯔꯤꯒꯦ
ꯀꯩꯅꯣ ꯅꯪ ꯅꯤꯌꯣꯝ ꯈꯔ ꯈꯪꯕ ꯋꯥꯠꯄ ꯃꯥꯜꯂꯤꯗ
ꯏꯁꯦ
ꯎꯝ
ꯍ ꯆꯩ ꯊꯔꯤ
ꯅꯤꯌꯣꯝ ꯈꯤꯇꯪ ꯈꯪꯕ ꯋꯥꯠꯂꯦ ꯑꯩꯅ ꯈꯟꯕꯗ
ꯋꯥꯔꯤꯁꯦ
ꯎꯝ ꯀꯩ ꯍꯥꯏ ꯆꯥꯛ ꯀꯃꯥꯏ ꯊꯣꯡꯏ ꯈꯪꯕꯔꯣ꯫
ꯉꯥꯏꯈꯣ ꯑꯁꯤꯁꯤꯃꯥ ꯀꯛꯊꯠꯂꯒ ꯑꯩ ꯀꯩꯅꯣꯝ ꯇꯧꯔꯛꯀꯦ ꯐꯖꯗ꯭ꯔꯦ ꯅꯨꯄꯤ ꯑꯉꯥꯡꯉ ꯋꯥꯔꯤ ꯁꯥꯟꯅꯕꯁꯦ